ꯇꯥꯔꯕ
ꯑꯗ ꯍꯥꯏ ꯀꯣꯟ ꯍꯥꯜꯂꯣ
ꯇꯥꯔꯕꯣ ꯇꯥꯗ꯭ꯔꯣ
ꯇꯥꯏ ꯇꯥꯏ ꯇꯥꯔꯦ ꯇꯥꯔꯕꯣ
ꯇꯥꯏ ꯇꯥꯏ ꯑꯩ ꯑꯩꯅ ꯇꯧꯕꯗꯤ ꯇꯥꯗꯕ
ꯇꯨꯡꯕ ꯆ ꯆꯧꯦ
ꯑꯩꯅ ꯇꯧꯔꯛꯄꯗꯨ ꯇꯥꯗꯕ꯭ꯔꯕ ꯅꯥꯉꯣꯟꯗ
ꯍꯜꯂꯣ
ꯇꯥꯗꯕ꯭ꯔꯣ
ꯇꯥꯏ ꯅꯪ ꯉꯥꯡꯕ ꯇꯥꯏ ꯑꯩ ꯉꯥꯡꯕ ꯇꯥꯗ꯭ꯔꯣ
ꯚꯣꯂꯨꯝ ꯑꯝꯇ ꯇꯥꯗꯦꯗ ꯅꯪꯒꯤꯗꯣ
ꯕꯣꯂꯨꯝ ꯇꯥꯗꯦꯁꯦ ꯕꯣꯂꯨꯝ ꯂꯩꯈꯠꯂꯣ ꯍꯩꯃꯥ
ꯗꯥꯗꯥ
ꯍꯥꯎ
ꯅꯪꯒꯤꯁꯦ ꯀꯩꯅꯣ ꯑꯦ ꯀꯦ ꯋꯥꯡ ꯍꯥꯅꯥ ꯊꯣꯛꯑꯦ ꯃꯪ ꯅꯪꯒꯤꯁꯦ
ꯄꯣꯛꯄꯅꯦ ꯅꯪꯒꯤ ꯀꯔꯤꯅ ꯍꯥꯡꯒꯦ
ꯅꯪ ꯕꯣꯂꯨꯝꯗꯣ ꯈꯔꯥ ꯂꯩꯈꯠꯂꯣ
ꯚꯦ ꯂꯩꯈꯠꯂꯤꯅꯤ ꯀꯩꯅꯣ ꯑꯦ ꯑꯩ ꯁꯤꯗꯩ ꯂꯩꯈꯠꯅꯤꯡꯉꯥꯏ ꯌꯥꯎꯗ꯭ꯔꯦ ꯅꯪ ꯂꯩꯈꯠ ꯅꯪꯉꯣꯟꯗ ꯇꯥꯗꯔꯣ
ꯇꯥꯏꯌꯦ ꯃꯈꯣꯟ ꯑꯝꯇ ꯊꯣꯛꯇ ꯋꯥꯅꯤꯗꯕꯣ
ꯅꯉꯣꯟꯗ ꯕꯣꯂꯝꯗꯣ ꯂꯩꯈꯠꯂꯣ ꯀꯔꯤꯅꯣ ꯅꯪ ꯕꯣꯠꯂꯨꯝꯕ ꯅꯪ ꯑꯗꯨꯗ ꯉꯥꯡꯕ ꯇꯥꯕ ꯕꯣꯂꯨꯝꯕꯨ ꯑꯩꯉꯣꯟꯗ ꯂꯩꯈꯠꯂꯣ ꯍꯥꯏꯁꯦ ꯀꯩꯅꯣ
ꯍꯣꯔꯦꯟ ꯇꯧꯔꯛꯑꯒꯦꯁꯦ ꯏꯕꯨꯡꯉꯣ ꯏꯕꯨꯡ